ꯇꯣ
ꯇꯕ꯭ꯔꯣ ꯇꯥꯔꯦ
ꯇꯥꯔꯦ
ꯀꯩꯗꯧꯔꯤꯅꯣ ꯆꯥꯛ ꯆꯥꯔꯕ꯭ꯔꯣ
ꯇꯔꯦ
ꯀꯩ ꯏꯟꯖꯥꯡ
ꯅꯪꯗꯤ
ꯑꯩ ꯑꯩꯁꯨ ꯍꯧꯖꯤꯛꯇ ꯆꯠꯕ ꯂꯣꯏꯔꯤꯅꯦ ꯍꯩꯅꯧ ꯆꯕꯗꯤ ꯂꯣꯏꯔꯦ
ꯑꯥ ꯀꯩꯗꯧꯔꯤ
ꯍꯩꯅꯧ ꯆꯔꯤꯌꯦ ꯍꯩꯅꯧ ꯑꯩꯈꯣꯏ ꯀꯩꯅꯣꯗꯨ ꯄꯥꯗꯅꯦꯕ ꯑꯩꯈꯣꯏ ꯂꯩꯀꯥꯏꯗ ꯑꯁ ꯑꯗꯨꯝ ꯈꯨꯍꯥꯎꯁꯦ ꯂꯩꯒꯁꯦ ꯃꯅꯨꯡꯗ ꯆꯪꯒꯦ ꯇꯧꯋꯦ ꯂꯩ ꯀꯩꯗꯧꯔꯤꯅꯣ
ꯑꯩ ꯐꯝꯕꯒ ꯍꯜꯂꯛꯏꯌꯦ
ꯆꯥꯛꯇꯤ ꯆꯔꯕ꯭ꯔꯣ ꯀꯩꯅꯣ ꯆꯥꯕꯅꯦ ꯐꯣꯟ ꯋꯥꯔꯤ ꯁꯅꯔꯒ ꯂꯣꯟꯁꯦ ꯈꯣꯏꯔꯦ ꯌꯦꯟꯒ
ꯌꯦꯌꯨꯝꯒ
ꯌꯦꯔꯨꯝꯒ ꯌꯦꯟꯒ ꯌꯦꯔꯨꯝꯒ ꯍꯥꯎꯗꯣꯔꯤ ꯃꯊꯦꯜꯂꯒꯁꯦ ꯑꯅꯤꯅꯦ ꯄꯨꯟꯅ ꯊꯣꯡꯉꯦꯔ ꯑꯅꯤ ꯃꯃꯛ
ꯇꯣꯉꯥꯟ ꯇꯣꯉꯥꯟ
ꯌꯦꯟ
ꯌꯦꯟꯅ ꯍꯥꯏꯕꯁꯤꯗ ꯌꯦꯟ ꯍꯣꯡꯅꯣ ꯑꯥ ꯑꯗꯨꯒ ꯌꯦꯔꯨꯝꯒ ꯌꯥ
ꯇꯣꯉꯥꯟꯅ ꯑꯗꯨꯒ
ꯑꯗ ꯌꯦꯔꯨꯝꯕꯒꯁꯦ ꯀꯃꯥꯏ ꯄꯨꯟꯅ ꯊꯣꯡ ꯊꯣꯡꯕ꯭ꯔꯥꯕ
ꯊꯣꯡꯗꯦ ꯇꯣꯉꯥꯟ
ꯊꯣꯡꯗꯦ ꯇꯣꯉꯥꯟ ꯇꯣꯉꯥꯟꯅ ꯌꯦꯔꯨꯝꯈꯛꯇ ꯉꯧꯗꯕ
ꯌꯦꯔꯨꯝꯅ ꯐꯨꯠꯂꯒ ꯇꯣꯉꯥꯟꯅ ꯑꯂꯨꯒ ꯈꯃꯌꯥꯒ ꯊꯣꯡꯉ
ꯏꯁꯅꯤ ꯂꯩꯦ
ꯑ
ꯌꯥꯝ ꯂꯦꯟꯃꯦꯦꯀꯣ ꯃꯤ ꯅꯔꯦꯟꯗ꯭ꯔ ꯃꯣꯗꯤ ꯐꯥꯎ ꯁꯨꯃꯥꯏꯅ ꯆꯥꯗꯦ ꯅꯪ ꯃꯊꯦꯔꯒꯁꯦ ꯌꯥꯝꯅ
ꯃꯤꯗꯤ ꯃꯔ ꯑꯣꯏ ꯌꯥꯝ ꯃꯌꯥꯝ ꯁꯥꯕꯅꯤ ꯍꯦ
ꯂꯤꯗ ꯃꯤ ꯂꯁꯗꯤꯦ ꯌꯥ ꯌꯦꯔꯝꯃꯤꯀꯣ
ꯑꯣ ꯀꯩꯅꯣ
ꯗꯩ ꯍꯦꯂꯒꯣ ꯂꯥꯏꯐꯇ
ꯑꯁ ꯀꯥ ꯉꯌꯥꯥꯡꯌꯥꯃꯦ
ꯁꯨ ꯀꯥꯡꯉ ꯌꯥꯝꯕ꯭ꯔꯣ
ꯑꯦ
ꯨꯅꯥꯏ ꯊ ꯍꯜꯂꯣ ꯒꯨꯅꯥꯏꯠ ꯃꯤꯣꯏ ꯀꯦ ꯍꯤꯗꯥꯛ ꯂꯩꯗꯥꯏꯅꯦ ꯨꯅꯥꯏ ꯅꯠꯇꯕ ꯑꯩꯈꯣꯏ ꯂꯩꯏꯕꯗꯣ
ꯇ ꯀ ꯍꯗꯒ ꯂꯩ ꯑꯗꯨ ꯀꯌꯥ ꯀꯌꯥ ꯄꯤꯔꯤꯅꯣ
ꯐꯣꯡ ꯃꯅꯦ
ꯑꯣꯝꯕꯗ
ꯆꯅꯤ ꯆꯅꯤ ꯌꯧꯗꯕꯅꯦ
ꯍꯣꯡꯕꯅꯤ ꯃꯤꯒꯤ ꯂꯥꯏꯐ ꯏꯁꯇꯥꯏꯜꯁꯨ ꯌꯥꯗꯦꯕ ꯆꯅꯤꯁꯨ ꯌꯥꯝꯅꯤ ꯍꯣꯡꯕ ꯃꯈꯜ ꯂꯩꯕ ꯔ ꯄꯥꯏ
ꯆꯂꯋꯥꯗ
ꯐ ꯂ ꯄꯇ ꯂꯥ ꯀ ꯑꯥꯏꯗꯤ ꯈ ꯏꯗꯦ ꯃꯤꯗꯤ ꯅꯨꯄꯥ ꯆꯅꯤꯒꯩ ꯌꯥꯝ ꯌꯦ ꯍꯣꯡꯉꯦ
ꯍꯣꯏ ꯍꯣꯡꯅꯦ
ꯃꯤꯡ ꯃ ꯃꯤꯡꯗꯣ ꯀꯩꯅꯣ ꯈꯪꯕ꯭ꯔꯥ ꯍꯤꯗꯥꯛ ꯃꯤꯡꯗꯣ
ꯈꯪꯪꯉꯦ
ꯀꯩ ꯀꯩ ꯀꯒ
ꯀꯗꯣꯃꯣꯁ
ꯑꯣꯜ ꯗ ꯃꯣꯁ
ꯑꯣ
ꯑꯣꯜ ꯗ ꯃꯣꯁꯁ꯭ꯋꯤꯃꯤꯡ ꯑꯣꯗꯝꯃꯨ ꯃꯁꯀꯣ ꯃꯤꯡꯒꯁꯦ ꯇꯩꯗ꯭ꯔꯤꯉꯩꯗ ꯀꯥꯡ ꯍꯥꯟꯅ ꯁꯤꯗꯧ ꯃꯥꯜ
ꯑꯍꯣ
ꯎ
ꯀꯥꯡꯒꯤ ꯍꯤꯗꯥꯛ ꯙꯛ ꯙꯗꯨꯛ ꯃꯥꯟꯕ ꯑꯃꯁꯨ ꯂꯩꯔꯤꯅꯦ ꯑꯗꯨꯗꯤꯃꯃꯤꯟꯁꯨ ꯈꯪꯗꯦ
ꯍꯤꯗꯥꯛ ꯈꯪꯉꯤ ꯏ ꯀ ꯨꯟꯟꯅꯁꯦꯗ꯭ꯔꯦꯗ ꯀ ꯒꯨꯅꯥꯏ ꯊꯥꯡꯕꯅꯦ ꯑꯗꯣ ꯑꯥ
ꯑꯗꯨ ꯊꯥ
ꯑꯗꯣ ꯅꯈꯨ ꯌꯥꯝ ꯊꯣꯛꯑꯕ ꯑꯗꯨꯗꯤ ꯑꯗ ꯃꯄꯥꯟꯗꯨꯗꯤ ꯑꯗꯨꯝ ꯌꯥꯏꯕꯀꯣ ꯔꯨꯝ ꯃꯅꯨꯡꯗꯤ ꯄꯨꯔꯥ ꯀꯩꯅꯣꯅꯦꯕ ꯀ ꯃꯅ ꯀꯥꯡꯒꯁꯦ ꯒꯨꯅꯥꯏ ꯊꯥꯜꯂꯀꯥꯟꯗ ꯁꯤꯗ꯭ꯔꯔꯤꯅꯦ ꯒꯨꯟꯅꯥꯏꯁꯦ
ꯗꯥꯥꯏꯅꯦ
ꯀꯥ ꯔꯦꯕꯥ ꯒꯨꯅꯥꯏ ꯃꯊꯛꯇ ꯐꯝꯃꯒ ꯏꯁꯩ ꯁꯛꯑꯒ ꯂꯩꯔꯤꯒ
ꯑ
ꯁ꯭ꯋꯥꯏꯗ ꯂꯩꯕ ꯁ꯭ꯋꯥꯏꯗ ꯂꯩꯕ ꯀꯥꯡꯁꯦ ꯀꯩꯅꯣꯝ ꯇꯧꯔꯦ ꯁꯤꯁꯨ ꯁꯤ ꯁꯤ ꯎꯄꯥꯏ ꯂꯩꯇꯅ ꯀꯥꯡꯈꯜ ꯊꯥꯈꯔꯦ ꯅꯪ ꯁꯋꯥꯏ ꯆꯠꯈꯤꯕꯗꯣ ꯆꯥꯔꯖ ꯅꯪꯕ꯭ꯔꯥ
ꯅꯪꯗ
ꯅꯪꯅꯦ ꯅꯪꯅꯕ ꯈꯔ ꯉꯟꯅ ꯆꯠꯄ ꯌꯥꯗꯔꯣ ꯆꯥꯔꯖꯒꯔꯁꯦ ꯀꯥꯅꯤꯡꯗꯕ ꯃꯥꯜꯜꯂꯤꯦ ꯅꯣꯏꯍ
ꯄꯨꯡꯗꯧ ꯑꯩꯗꯣ ꯂꯥꯏꯟꯗ ꯂꯥꯛꯄꯒꯤ
ꯑꯗꯨ ꯑꯣꯏꯔꯁꯨ ꯈꯔ ꯉꯟꯅ ꯂꯥꯛꯄ ꯌꯥꯗ ꯆ ꯀꯥꯅꯅ
ꯍ ꯀꯩꯅꯣ ꯏꯁꯥꯒꯤ ꯒꯥꯔꯤ ꯅꯠꯇꯦ
ꯑꯗꯨ ꯑꯣꯏ ꯑꯌꯨꯛ ꯄꯨꯡ ꯇꯔꯥ ꯇꯔꯥꯃꯊꯣꯏ ꯑꯗꯨꯋꯥꯏꯗ ꯆꯗꯤ ꯃꯪꯅꯤꯗꯅ
ꯑꯣ ꯑ ꯑꯗꯨ ꯑꯗꯨꯗ ꯆꯠꯂꯁꯨꯀꯣ ꯑꯩꯈꯣꯏ ꯈꯨꯟ ꯌꯧꯕꯗꯣ ꯒꯥꯔꯤ ꯒꯥꯔꯤ ꯐꯪꯗꯦ ꯑꯗꯨꯒꯤ ꯑꯩꯈꯣꯏ ꯕꯕꯥꯗꯣ ꯕꯖꯥꯔ ꯆꯠꯂꯦꯕꯀꯣ ꯑꯗꯨ ꯉꯥꯏꯅꯔꯒ ꯂꯥꯛꯄꯅꯦ
ꯅꯣꯏꯒ ꯒꯥꯔꯤ ꯃꯆꯥ ꯂꯩꯕ ꯅꯠꯇ꯭ꯔꯣ
ꯌꯥꯥꯏꯨꯍꯦ ꯑꯩ ꯊꯧꯕ ꯍꯩꯇꯦ
ꯅꯊꯧꯕ ꯍꯩꯗ ꯑꯩꯇꯩꯒꯤ ꯍꯩꯁꯤꯅ ꯔꯤ ꯂꯩꯗꯅ
ꯇꯝꯗꯕꯒꯤ
ꯑꯒꯥꯔꯤ ꯃꯆꯥ ꯑꯗꯣ ꯖꯔꯗ ꯄꯑꯣ ꯅꯣꯏ ꯆ ꯋꯥꯀꯤꯡ ꯆꯀꯦ
ꯒꯥꯔꯤ ꯃꯆꯥꯗ ꯋꯥꯋꯥꯛꯀꯤꯡ ꯆꯠꯅꯕ
ꯒꯥꯔꯤ ꯅꯣꯏ ꯖꯒꯥꯗꯤ ꯋꯥꯛꯀꯤꯡ ꯆꯠꯐꯝ ꯂꯩꯇꯦꯗꯅ ꯒ꯭ꯔꯥꯎꯟꯒꯨꯝꯕ ꯑ ꯒ꯭ꯔꯥꯎꯟꯗ ꯆꯠꯂꯒ ꯋꯥꯀꯤꯡ ꯆꯥꯟꯅꯕ ꯒ꯭ꯔꯥꯎ ꯃꯇꯨꯡꯗ ꯑꯦꯛꯖꯥꯝꯄꯜꯗ ꯒ꯭ꯔꯥꯎꯟ ꯂꯩꯕ꯭ꯔꯣ ꯅꯣꯏ ꯖꯒꯥꯗꯤ ꯂꯩꯇꯦ
ꯑꯩꯈꯣꯏ ꯈꯨꯟꯗ ꯂꯝ
ꯎ ꯍꯣꯟꯗꯅꯤ ꯆꯦ ꯂꯩ ꯆꯦꯁꯨ ꯂꯩ ꯅꯣꯏ ꯆꯦꯁꯨ ꯂꯩꯗꯅ ꯕꯖꯥꯔꯗ ꯂꯩ
ꯑꯩꯈꯣꯏ ꯏꯆꯦ ꯑꯍꯟꯗꯣ ꯑꯗꯨꯁꯨ ꯍꯩꯅ
ꯑꯗꯨ ꯍꯥꯏꯕ ꯅꯠꯇꯦ ꯑꯃꯗꯣ ꯄꯨꯔꯥ ꯑꯣꯚꯔ ꯋꯦꯠ ꯆꯠꯂꯦꯕꯀꯣ
ꯎꯝ
ꯑꯗꯨꯗꯒꯤ ꯌꯥꯗ꯭ꯔꯦ ꯁꯨꯃꯥꯏꯅꯒ ꯅꯣꯏꯔꯗꯤ ꯃꯥꯗꯣ ꯂꯥꯏꯅꯥꯒ ꯂꯩꯗ ꯅꯪꯗꯤ ꯑꯣꯏꯋꯦ ꯀꯌꯥꯅꯣ
ꯎꯝ ꯀꯥꯎꯈ꯭ꯔꯦꯗ ꯑꯩ ꯌꯥꯝꯌꯥꯝꯃꯕꯝꯅꯤ
ꯅꯪꯁꯨ ꯁꯤꯛꯁꯇꯤ ꯁꯨꯗꯣꯏ ꯌꯥꯌꯦꯦ
ꯍ ꯁꯨꯗꯦꯗꯤ
ꯅꯣꯣꯏꯦꯦ ꯐꯤꯐꯇꯤꯅꯥꯟ ꯁꯨꯦ
ꯐꯤꯐꯇꯤ ꯄ꯭ꯂꯥꯁꯇꯤ ꯑ ꯃꯔꯛ ꯃꯔꯛꯇ ꯀꯣ ꯎꯝ ꯐꯤꯐꯇꯤ ꯐꯣꯔ ꯁꯨꯃꯥꯏꯅ ꯂꯩꯌꯦꯕ
ꯑꯗꯨꯝ ꯑꯗꯨꯝ ꯌꯥꯏꯗ ꯅꯪꯕꯤꯔꯛꯏ ꯅꯣꯏ ꯆꯗꯤ ꯑꯌꯨꯁ ꯀꯥꯏꯔꯦ ꯐꯤꯐꯇꯤ ꯅꯥꯏꯟꯒꯤ ꯅꯣꯏꯁꯦ ꯑꯗꯨꯅ ꯂꯩꯕꯗ ꯏꯔꯥꯡꯈꯩ ꯌꯥꯝ ꯍꯥꯎꯅ ꯆꯥꯕꯗ
ꯌꯥꯗꯦ ꯃꯁꯥꯒꯤꯅꯦ ꯑꯩꯈꯣꯏꯗꯣ ꯆꯦꯡꯗꯣ ꯑꯍꯥꯎꯕ ꯉꯥꯛꯇꯅꯦꯕ
ꯂꯦꯜ ꯌꯥ ꯍꯦ ꯁꯨꯄꯔꯒꯥꯏ ꯁꯨꯄꯔ ꯂꯧꯔꯒ ꯃꯤꯛꯁ ꯇꯧꯒ ꯆ
ꯆꯥꯒꯗꯕꯗꯣ ꯁꯨꯃꯥꯏꯅ ꯆꯥꯗꯕꯒꯤ ꯑꯍꯥꯎꯕ ꯉꯥꯛꯇ ꯆꯥꯕꯒꯤꯅꯤ
ꯎꯝ ꯏꯟꯁꯥꯡ ꯈꯛꯇ ꯅꯠꯇꯅꯦ ꯍꯥꯎꯔꯤꯁꯦ ꯆꯥꯛꯁꯨ ꯍꯥꯎꯔꯤꯅꯦꯕ ꯅꯣꯏꯒꯤ
ꯌꯥ
ꯑꯆꯥ ꯎꯝ ꯅꯣꯏꯗꯤ ꯂꯧ ꯆꯥꯎꯕꯅꯤꯅꯥꯛ ꯂꯎ ꯆꯥꯕꯅꯤꯅ ꯂꯥꯛꯀꯦ ꯅꯣꯡꯃ ꯆ ꯂ ꯥꯟꯗ ꯍ ꯂ
ꯅꯨꯄꯤꯅ ꯑꯌꯥꯝꯕ ꯑꯣꯏꯕꯅꯤꯅ
ꯋꯥꯔꯤꯔꯤꯗꯤ ꯐꯒ ꯊ ꯌꯥꯕ
ꯅꯨꯄꯤ ꯀ ꯄꯜꯂꯦ ꯍꯥꯏꯁꯤ ꯑꯗꯨ ꯅꯨꯄꯤ ꯌꯥꯝꯃꯁꯨ ꯅꯣꯏꯗꯤ ꯄꯩꯁꯥ ꯂꯩꯕ ꯅꯄ ꯌꯥꯅ
ꯎꯝ ꯄꯩꯁꯥ ꯂꯩꯇꯦ ꯄꯩꯁꯥ ꯂꯩꯇꯕꯒꯤ ꯅꯦ ꯑꯩꯈꯣꯏꯁꯦ ꯌꯨꯝꯗ ꯂꯥꯛꯑꯣ ꯂꯥꯛꯑꯣ ꯍꯥꯏꯌꯦ ꯂꯧ ꯀꯨꯝꯅꯕ
ꯃꯆꯤꯟ ꯊꯤꯒꯅ ꯅꯪ ꯂꯧ ꯁꯨꯕ ꯍꯩꯒꯗ꯭ꯔꯣ ꯀꯩꯀꯩ ꯊꯕꯛ ꯇꯧꯒꯦ ꯍꯥꯏꯅ ꯂꯧ ꯂꯤꯡꯕꯔꯣ
ꯂꯧꯔꯥꯡꯁꯨ ꯍꯩꯌꯦ ꯑꯗꯨꯒ ꯂꯧꯔꯥꯡ ꯂꯣꯏꯔꯒ ꯂꯩꯕꯥꯛꯇꯣ ꯂꯩꯕꯥꯛꯇꯣ ꯃꯊꯛꯇ
ꯍ ꯍ ꯈꯪ
ꯑꯗꯨꯁꯨ ꯍꯩꯑꯦ ꯑꯗꯨꯒ ꯅꯨꯄꯤꯒꯨꯝꯕ ꯑꯐꯠꯇꯕ ꯂꯧꯊꯣꯛꯄꯗꯣ ꯑꯗꯨ ꯂꯣꯏꯔꯒ ꯁꯨ ꯑꯗꯨꯝ ꯆꯠꯂꯦ ꯑꯗꯨꯒ ꯐꯧ ꯎꯝ ꯍꯥꯔ ꯀꯩꯀꯥ ꯄꯨꯕ ꯈꯣꯠꯄ
ꯃꯤ ꯊꯕꯛꯈꯁꯤ ꯌꯥꯝ ꯍꯩꯔꯕꯕꯃꯤꯀꯣ
ꯑꯩꯅ ꯑꯩꯅ
ꯁꯤꯁꯤ ꯑꯩ ꯅꯪ ꯂꯧꯔꯨꯁꯤꯗ ꯈꯪꯉꯅꯦ ꯂꯣꯏ ꯍꯩꯖꯔꯕꯗꯨ ꯑꯩꯈꯣꯏꯁꯨ ꯂꯧ ꯂꯩꯌꯦꯕꯀꯣ ꯅꯪ ꯏꯕꯥꯅꯤ ꯍꯥꯏꯔꯒ ꯍꯤꯡꯃꯤꯟꯅꯔꯁꯤꯔꯥ ꯈꯪꯗ꯭ꯔꯦꯗ ꯑꯗꯨꯅ ꯐꯗꯧ ꯃꯥꯟꯂꯦ
ꯑꯗꯨ ꯑꯣꯏꯔꯦ ꯅꯪ ꯍꯥꯟꯅ ꯂꯥꯛꯑꯣ ꯑꯩꯈꯣꯏꯗ ꯑꯗꯨ
ꯁꯤꯁ ꯐ
ꯅꯪ ꯍꯥꯟꯅ ꯂꯥꯛꯑꯣ
ꯍꯧꯖꯤꯛ ꯍꯧꯖꯤꯛ ꯅꯠꯇꯦꯅꯦ ꯑꯩ ꯍꯥꯏꯔꯤꯁꯦ
ꯑꯣ ꯑꯣ ꯑꯩ ꯑꯗꯨ ꯑꯣꯏꯔꯁꯨ ꯍꯧꯖꯤꯛ ꯍꯧꯖꯤꯛ ꯑꯩꯈꯣꯏ ꯂꯥꯛꯑꯣ ꯍꯥꯏꯕ
ꯌꯥꯗꯦ ꯌꯥꯗꯦ ꯍꯌꯦꯡꯋꯥꯏ ꯅꯪ ꯂꯥꯛꯑꯀꯥꯟꯗ ꯑꯩꯈꯣꯏꯁꯨ ꯁꯨꯒꯗꯕ ꯅꯣꯏꯁꯨ ꯁꯨꯒꯗꯕ ꯌꯥꯔꯦꯅꯥ ꯌꯥꯔꯦꯅꯥ ꯁꯤ ꯃꯤꯗꯤ ꯌꯥꯝ ꯇꯟꯅꯂꯒ ꯈꯣꯡꯉꯕ ꯍꯦꯔꯋꯥꯂꯅꯤꯅ
ꯂꯩꯇꯦ
ꯅꯥꯆꯤꯟ ꯊꯤꯒꯅꯨ ꯁꯥꯏ ꯏꯁꯥꯏ ꯑꯅꯤ ꯑꯃ ꯑꯃ ꯑꯃꯃꯝ ꯌꯥꯜꯂꯒ ꯆꯠꯄꯗꯣ ꯂꯣꯏ ꯈꯪꯉꯤꯅꯦ
ꯑꯅꯤꯃꯛꯇꯣ ꯂꯣꯏ ꯍꯧꯖꯤꯛꯇꯤ ꯂꯩꯇ꯭ꯔꯕꯅꯤꯅꯀꯣ ꯍꯧꯖꯤꯛ ꯅꯉꯣꯟꯗ ꯑꯗꯨꯝ ꯋꯥꯔꯤ ꯁꯥꯟꯅꯔꯤꯁꯤꯗꯤ ꯂꯩꯔꯝꯃꯅꯤ ꯍꯧꯖꯤꯛ ꯑꯇꯣꯞꯄꯒ ꯋꯥꯔꯤ ꯁꯥꯟꯅ